ꯉꯥꯏꯕꯤꯔꯕꯣ
ꯈꯪꯗꯤꯌꯦ ꯅꯨꯡꯉꯥꯏꯕ꯭ꯔꯥ ꯅꯨꯡꯉꯥꯏꯇꯕ꯭ꯔꯥ ꯍꯥꯏꯁꯨ ꯈꯪꯗꯌꯦ ꯇꯥꯕ꯭ꯔꯣ
ꯑꯩꯁ ꯅꯈꯣꯟꯗꯣ ꯑꯅꯤ ꯑꯍꯨꯝ ꯇ ꯑꯅꯤ ꯑꯍꯨꯝ ꯊꯣꯂꯛꯑꯅꯦ ꯅꯨꯡꯉꯥꯏꯕ꯭ꯔꯥ ꯅꯨꯡꯉꯥꯏꯇꯕ꯭ꯔꯣ ꯀꯥꯏ
ꯈꯔ ꯈꯪꯗꯦ ꯑꯗꯨ ꯑꯣꯏꯗꯤ ꯑꯩ ꯅꯠꯇ꯭ꯔꯔꯦ
ꯑꯗꯨꯗꯤ ꯄꯨꯂꯤ ꯈꯥ ꯐꯔꯦꯍꯦ ꯉꯁꯥꯏꯒ ꯍꯥꯏꯔꯒꯗꯤ‌ ꯊꯤ ꯐꯔꯦ
ꯑꯩꯅ ꯅꯠꯇꯤꯌꯦ ꯑꯩꯗꯤ ꯈꯪꯖꯗꯕꯗꯣ
ꯅꯪꯕꯨ ꯑꯌꯨꯛꯀꯤ ꯊꯕꯛꯇꯣ ꯇꯧꯔꯤꯕ꯭ꯔꯣ
ꯇꯧꯗꯦ ꯉꯁꯤ ꯑꯦꯛꯖꯥꯝ ꯆꯠꯂꯦ
ꯀꯪ ꯑꯦꯛꯖꯝꯅꯣ
ꯈꯣꯏ ꯗ꯭ꯔꯦꯁ ꯃꯦꯀꯤꯡꯒꯤ ꯑꯦꯛꯖꯝ ꯆꯠꯂꯦ ꯑꯌꯨꯛ ꯄꯨꯡ ꯅꯤꯄꯥꯥꯟ ꯃꯈꯥꯏ ꯃꯄꯥꯟ ꯗꯨꯋꯥꯏ ꯆꯠꯄ ꯍꯧꯕꯗꯣ ꯉꯁꯥꯏ ꯄꯨꯡ ꯑ ꯃꯔꯤ ꯇꯥꯔꯝꯗꯥꯏꯗ ꯍꯜꯂꯒꯦ ꯑꯗꯨꯁꯨ ꯂꯣꯏꯗꯕꯤ ꯍꯜꯂꯛꯑꯦ
ꯃꯥꯔꯤꯍꯦ ꯋꯥꯔꯤꯔꯤꯗꯤꯍꯦ
ꯍꯥꯌꯦꯡꯁꯨ ꯍꯥꯌꯦꯡꯁꯨ ꯑꯃꯨꯛ ꯆꯠꯇꯣꯏꯅꯤ ꯇꯨꯗ꯭ꯔꯤꯌꯦ ꯍꯌꯦꯡ ꯇꯨꯗꯣꯏꯅꯦꯒ ꯉꯁꯤ ꯇꯨꯗꯤꯌꯦ
ꯎꯝ ꯉꯁꯤꯅ ꯀꯩ ꯈꯛ ꯇꯧꯕ
ꯀꯔꯤ
ꯉꯁꯤꯅ ꯀꯔꯤ ꯈꯛ ꯇꯧꯕ
ꯏꯔꯤꯅꯦ ꯗ꯭ꯔꯥꯐꯇꯤꯡ ꯇꯧꯋꯦ ꯀꯔꯤ ꯀꯔꯤꯅꯣ ꯈꯪꯗꯦ ꯇꯧꯔꯒ ꯐꯤꯐꯇꯤ ꯃꯥꯒꯤ ꯐꯤꯐ ꯎꯝ ꯌꯥꯝꯃꯩ ꯌꯥꯡꯈꯩꯒꯤ ꯇꯧꯕꯗꯣ ꯄꯨꯡ ꯀꯥꯅꯣ ꯑꯩꯈꯣꯏꯅ ꯂꯧꯕꯗꯣ ꯄꯨꯡ ꯑꯍꯨꯝ ꯃꯔꯤꯅꯤ ꯌꯥꯡꯈꯩꯃꯒꯤ ꯂꯧꯕꯗ
ꯑꯁ
ꯌꯥꯝ ꯂꯨꯕ ꯃꯥꯅꯦꯀꯣ
ꯑꯣꯖꯥꯁꯨ ꯈꯪꯗꯕ ꯏꯁꯇꯨꯗꯦꯟꯁꯨ ꯈꯪꯗꯕ ꯁꯥꯇ꯭ꯔꯁꯨ ꯈꯪꯗꯕ
ꯂꯣꯏꯔꯦ ꯑꯣꯖꯥꯁꯨ ꯈꯪꯂꯛꯇ꯭ꯔꯗꯤ ꯌꯥꯝ ꯂꯨꯕ ꯐꯤꯕꯝ ꯑꯣꯏꯔꯦꯍꯦ
ꯐꯖꯔꯕꯅꯤꯅ ꯏꯗꯧꯔꯕ ꯏꯔꯣꯏꯗꯣꯏꯔ ꯏꯗꯣꯏꯔꯣ ꯈꯪꯗꯦꯗ ꯌꯦꯡꯊꯣꯛ ꯌꯦꯡꯁ ꯌꯦꯡꯕꯗ ꯃꯊꯪ ꯂꯣꯏꯁꯨ ꯆꯪꯈ꯭ꯔꯦ
ꯑꯣꯟꯊꯣꯛꯄ ꯋꯥꯔꯤꯅꯤꯍꯦ
ꯈꯪꯗꯦ ꯀꯔꯤꯅꯣ ꯇꯧꯔꯤꯁꯦ ꯈꯪꯖꯗꯔꯦ
ꯑꯣ ꯍꯣ
ꯅꯪꯗꯤ ꯉꯁꯤ ꯀꯥꯏ ꯆꯠꯀꯦ
ꯊꯕꯛ ꯆꯠꯂꯦ ꯊꯕꯛ ꯑꯩꯈꯣꯏꯗꯤ ꯂꯧꯃꯤꯅꯤ ꯂꯧꯃꯤ ꯑꯟꯑꯦꯝꯄ꯭ꯂꯣꯏ ꯃꯤꯅꯤꯅ
ꯅꯣꯏ ꯀꯩꯅꯣ ꯉꯁꯤꯅ ꯍꯧꯒꯅꯤ ꯍꯥꯏꯕ ꯅꯠꯇ꯭ꯔꯣ
ꯎꯝ ꯍꯧꯋꯦ ꯍꯧꯋꯦ ꯑꯗꯨ ꯍꯥꯏꯕ ꯌꯥꯕ꯭ꯔꯣ
ꯌꯥꯏꯅ
ꯑꯩꯗꯤ ꯌꯥꯗꯕꯅ ꯁꯋꯥꯏ ꯂꯥꯎ ꯄꯈꯠ ꯁꯋꯥꯏ ꯂꯥꯎ ꯄꯈꯠꯂꯨꯨꯔꯍꯦ
ꯌꯥꯏꯅ ꯀꯩꯒꯤ ꯀꯩꯒꯤ ꯌꯥꯔꯣꯏꯗꯕꯅꯣ ꯌꯥꯏꯅ ꯑꯩꯈꯣꯏ ꯄꯪꯍꯥꯏꯗ ꯍꯥꯏꯌꯦ
ꯄꯪꯅꯣꯛꯇ ꯅꯣꯛ ꯄꯪꯁꯪꯇ ꯁꯣꯏ ꯃꯥꯅ ꯇꯧꯅꯤꯡꯕ ꯇꯧꯁꯅꯣꯍꯦ ꯃꯥꯅ ꯉꯝꯕ꯭ꯔꯥ ꯑꯩꯈꯣꯏꯅ ꯉꯝꯕ꯭ꯔꯥ
ꯎꯝ
ꯑꯁ ꯑꯩ ꯈꯣꯡꯁꯦ ꯌꯥꯗ꯭ꯔꯦ ꯂꯧ ꯆꯠꯃꯟꯕꯒꯤ ꯍꯥꯒꯠꯆꯕꯗ ꯍꯥꯒꯠꯆꯕꯗ ꯑꯩ ꯁꯤꯔꯦ ꯁꯤꯔꯦ ꯍꯥꯏꯔꯅꯨ
ꯃꯤꯗꯤ ꯃꯔꯝꯌꯥꯝ ꯑꯣꯛꯑꯦꯀꯣ
ꯃꯔꯝ ꯑꯣꯛꯄ꯭ꯔꯕꯨ ꯁꯤꯗꯧꯔꯦ
ꯑꯩꯈꯣꯏꯗꯤ ꯆꯤꯡ ꯀꯥꯔ ꯉꯁꯤꯗꯤ ꯉꯁꯤꯅ ꯍꯦꯟꯅ ꯍꯦꯟꯅ ꯅꯥꯕ ꯍꯧꯔꯦ
ꯄꯩꯁꯥ ꯄꯨꯁꯦ
ꯀꯥꯏꯗꯒꯤꯅꯣ
ꯑꯥꯏ ꯅꯤꯠ ꯃꯅꯤ
ꯑꯗꯨ ꯀꯥꯏꯗꯩꯅꯣ ꯅꯨꯁꯤ ꯂꯩꯇꯦ ꯄꯩꯁꯥ ꯂꯩꯖꯗꯕꯗꯣ ꯑꯩꯈꯣꯏꯗꯤ ꯌꯥꯝ ꯂꯥꯏꯔꯕꯗꯣ
ꯂꯥꯏꯔꯕꯗ ꯂꯥꯏ ꯆꯪꯉꯦ ꯍꯥꯏꯗꯨꯅꯤ ꯍꯧꯖꯤꯛꯀꯥꯟ ꯇꯧꯔꯤꯁꯦ ꯑꯩ
ꯑꯁꯦꯡꯕꯩꯅꯦ ꯍꯧꯖꯤꯛ ꯖꯨꯂꯥꯏꯅꯤꯀꯣ ꯑꯁ
ꯎꯝ
ꯆꯠꯂꯦ ꯆꯠꯂꯦ ꯆꯠꯂꯦ ꯑꯩꯅ ꯇꯜꯂꯦ ꯍꯥꯏꯔꯗꯤ ꯇꯜꯂꯦ ꯍꯥꯏꯔ ꯖꯨꯂꯥꯏ ꯑꯥꯒꯁ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔ ꯑꯁ ꯂꯥꯛꯇꯧꯔꯕꯅꯤꯍꯦ
ꯃꯇꯝꯗꯤ ꯌꯧꯔꯛꯑꯦ
ꯌꯧꯔꯛꯑꯦ ꯑꯗꯨꯕꯨ ꯊꯥꯖꯗ꯭ꯔꯦ ꯇꯧꯔꯤꯕ꯭ꯌꯨ ꯇꯧꯔꯤꯕ ꯇꯧꯔꯤꯕ ꯃꯑꯣꯡ ꯃꯇꯧꯁꯤꯡꯁꯦ ꯑꯩꯁꯦ ꯊꯥꯖꯗ꯭ꯔꯦ
ꯊꯥꯖꯗ꯭ꯔꯦ ꯍꯟꯗꯛꯇꯤ ꯂꯥꯏꯁꯪ ꯈꯛ ꯀꯥꯔꯒ ꯇꯣꯛꯇꯧ ꯃꯥꯜꯂꯦ
ꯑꯩꯁꯨ ꯃꯥꯥꯟꯂꯦ ꯊꯥꯖꯗ꯭ꯔꯦ ꯍꯧꯖꯤꯛꯇꯤ ꯑꯁ ꯃꯇꯝ ꯃꯇꯝꯅꯤꯅꯀꯣ ꯈꯪ
ꯊꯥꯖꯗꯦ ꯊꯥꯖꯗꯦ ꯊꯥꯖꯕꯅ
ꯆꯥꯛ ꯍꯤꯟꯖꯥꯡ ꯊꯣꯡꯉꯕꯣ
ꯑꯩꯈꫭꯏ ꯃꯥꯅ ꯊꫭꯡꯕꯤ
ꯍꯧꯖꯤꯛꯔꯣ
ꯊꯣꯡꯕ ꯂꯣꯏꯕ ꯃꯥꯜꯂꯦ ꯃꯥꯏ
ꯌꯥꯝ ꯐꯩꯩꯅ ꯑꯗꯨꯗꯤ
ꯉꯁꯤ ꯑꯩ ꯊꯣꯡꯗꯦ
ꯈꯣꯏꯗꯤ ꯍꯧꯗ꯭ꯔꯤ
ꯅꯣꯏꯗꯤ ꯇꯞꯅ ꯊꯣꯡ ꯌꯥꯏ ꯈꯣꯏ ꯁ꯭ꯋꯥꯏꯗꯗꯤ ꯊꯦꯡꯅꯕꯨ ꯆꯥꯔꯕ ꯆꯥꯕ ꯐꯪꯗ꯭ꯔꯥ ꯐꯪꯉꯣꯏꯗ꯭ꯔꯥ ꯄꯥ
ꯎꯝ ꯎꯍꯨꯝ ꯍꯨꯝ ꯆꯦꯡ ꯄꯨꯔꯣ
ꯆꯦꯡꯒ ꯁꯥꯏꯔ ꯆꯦꯟꯗꯣꯏꯔꯥ ꯈꯪꯕ ꯅꯠꯇꯦ
ꯎꯝ ꯑꯗꯨꯅꯦ
ꯄꯥꯈꯠꯄꯒꯤ ꯊꯕꯛ ꯉꯥꯛꯇ
ꯑꯩꯁꯨ ꯂꯥꯛꯄꯨ ꯂꯥꯛꯅꯤꯡꯗꯦ ꯑꯗꯨꯗ ꯇꯜꯂꯦ
ꯀꯤꯖꯩ ꯀꯤꯖꯩ ꯀꯤꯖꯩ ꯂꯥꯛꯄꯨ ꯂꯥꯛꯑꯅꯨ
ꯀꯤꯁꯨ ꯀꯤꯔꯦ ꯂꯥꯛꯁꯨ ꯂꯥꯛꯅꯤꯡꯗ꯭ꯔꯦ
ꯂꯝꯕꯤꯗꯒ ꯍꯥ ꯊꯠꯇꯅ ꯅꯪ ꯃꯥꯡꯅꯤ ꯃꯨꯠꯆꯅꯤ ꯅꯪ
ꯑꯗꯨꯅꯦ ꯑꯩꯗꯤ ꯀꯥꯡ ꯑꯅꯤꯅꯤꯅ ꯑꯩꯉꯣꯟꯗ ꯆꯤꯛꯏꯁꯦ ꯑꯁ ꯑꯁ ꯑꯁ ꯑꯁ
ꯃꯤꯒ ꯂꯩꯇꯕ ꯀꯥꯟꯁꯤꯗ ꯍꯥ
ꯑꯅꯦ ꯑꯩꯗꯤ ꯆꯥꯛ ꯂꯥꯝꯗꯕꯅꯤ ꯆꯥꯛꯁꯨ ꯊꯣꯡꯅꯤꯡꯗ꯭ꯔꯤꯅꯦ
ꯎꯝ
ꯆꯥꯛ ꯊꯣꯡꯗꯣꯔꯕꯁꯦ ꯇꯜꯂꯩꯗ
ꯅꯣꯏ ꯏꯅꯥꯎꯄꯥꯗ ꯍꯥꯏꯌꯣ ꯊꯣꯡꯕꯤꯌꯣꯅ
ꯃꯥ ꯋꯥꯛꯀꯤꯡ ꯆꯠꯈꯤꯌꯦ
ꯑꯁ ꯅꯣꯏ ꯂꯩꯀꯥꯏꯁꯦ ꯌꯥꯝ ꯋꯥꯛꯀꯤꯟ ꯌꯥꯝ ꯆꯠꯄ ꯃꯥꯜꯂꯤꯗ
ꯆꯠꯄꯅꯦ ꯑꯩꯗꯤ ꯉꯁꯥꯏ ꯍꯜꯂꯛꯑꯒ ꯑꯁ ꯃꯥꯏꯔꯦꯟ ꯊꯣꯡꯉꯦꯕꯀꯣ
ꯎꯝ
ꯐꯖꯅ ꯆꯥꯕꯤꯒ꯭ꯔꯕꯅꯤꯅ ꯑꯗꯨꯅ ꯂꯥꯝꯗꯦꯕ ꯆꯥꯛꯁꯨ ꯊꯣꯡꯅꯤꯡꯗ꯭ꯔꯦꯕ
ꯂꯥꯝꯗ꯭ꯔꯗꯤ ꯊꯣꯡꯅꯤꯡꯗꯕꯅꯦ ꯑꯁꯦꯡꯕ
ꯑꯗꯨꯅꯦ
ꯀꯩꯅꯣ ꯃꯥꯏꯔꯦꯟ ꯍ ꯍꯟꯗꯛꯀ ꯍꯥꯏꯕ꯭ꯔꯤꯠꯀꯤ ꯃꯥꯏꯔꯦꯟꯗꯣ ꯌꯥꯝ ꯍꯥꯎꯋꯦ ꯑꯩꯒꯤꯗꯃꯛꯇ ꯅꯣꯏꯒꯤꯗꯤ ꯀꯃꯥꯏꯅ ꯇꯧꯔꯤꯅꯣ ꯈꯪꯗꯦ ꯍꯩꯕꯔ꯭ꯤꯗ ꯒꯤꯗꯣ ꯌꯥꯝ ꯍꯥꯎꯋꯦ ꯗꯨꯝ ꯆꯥꯅꯤꯡꯉꯦ
ꯑꯩꯈꯣꯏꯅ ꯂꯩꯕ ꯍꯩꯕ꯭ꯔꯤꯗ ꯒꯤꯔ ꯍꯩꯕ꯭ꯔꯤꯗ ꯒꯤ ꯅꯠꯇ꯭ꯔꯣ ꯈꯪꯗ꯭ꯔꯦꯗ ꯅꯍꯥꯟꯗ ꯍꯩꯕ꯭ꯔꯤꯗꯀꯤ ꯌꯥꯝ ꯊꯣꯛꯄꯥꯅꯦꯕꯀꯣ ꯍꯧꯖꯤꯛꯀꯥꯟꯗꯤ ꯇꯥꯡꯉꯛꯑꯦꯕ ꯅꯍꯥꯟ ꯍꯦꯕ꯭ꯔꯤꯗꯀꯤ ꯊꯣꯛꯂꯛꯄꯗꯣ ꯂꯨꯄꯥ ꯌꯥꯡꯈꯩꯒꯤ ꯑꯍꯨꯝ ꯒꯨꯝꯕꯥ ꯁꯥꯏꯌꯦꯕꯀꯣ ꯍꯧꯖꯤꯛ ꯀꯥꯟꯗꯤ ꯍꯣꯏ ꯃꯆꯥ ꯃꯆꯥꯗꯣ ꯃꯆꯥ ꯌꯥꯝ ꯌꯥꯝ ꯃꯆꯥ ꯍꯥꯏ ꯍꯥꯏ ꯍꯥꯏꯕꯁꯦ ꯌꯥꯝ ꯃꯆꯥꯗꯤ ꯅꯠꯇꯤꯌꯦ ꯑꯍꯨꯝ ꯑꯍꯨꯝꯗꯀꯣ ꯑꯗꯨꯃ ꯉꯥꯏꯔꯦ ꯐꯪꯉꯥ ꯍꯌꯦꯡ ꯑꯥ ꯀꯩꯅꯣ ꯌꯥꯡꯈꯩ ꯌꯥꯡꯈꯩ ꯍꯥꯏꯕ
ꯎꯝ
ꯑꯩꯈꯣꯏ ꯃꯥꯅ ꯑꯗꯨꯗ ꯂꯧꯋꯦ ꯌꯥꯏ ꯑꯦ ꯆꯥꯝꯃꯒꯤ ꯑꯍꯨꯝ ꯄꯤꯌꯦ ꯍꯥꯏꯅ ꯃꯅꯥ ꯍꯥꯏꯕꯀꯣ ꯑꯩꯅ ꯀꯩꯅꯣ ꯌꯥꯝ ꯇꯥꯡꯉꯦ ꯁꯤꯕꯨ ꯑꯩꯅ ꯍꯥꯏꯕꯅꯦ
ꯎꯝ
ꯇꯥꯡꯃꯜꯂꯦ ꯍꯥꯏꯕꯅꯦ ꯑꯁꯤꯗꯤ ꯃꯆꯥ ꯃꯆꯥ ꯑꯣꯏꯔꯗꯤ ꯃꯔꯤ ꯃꯉꯥ ꯑꯗꯨꯝ ꯄꯨꯏꯌꯦꯕꯀꯣ ꯌꯥꯝ ꯃꯆꯥ ꯃꯆꯥꯗꯣ ꯑꯣꯏꯔꯝꯗꯦ ꯑꯣꯏꯔꯗꯤ
ꯌꯥꯕꯅꯦ
ꯍꯧꯖꯤꯛꯀꯥꯟꯒꯤ ꯌꯣꯟꯕꯁꯦ ꯀꯩ ꯀꯔꯝꯕꯒꯤꯅꯣ ꯈꯪꯗꯦ ꯍꯧꯖꯤꯛꯇꯤ ꯑꯃꯗ ꯈꯥ ꯄꯤꯛꯄꯗ ꯅꯤꯐꯨ ꯌꯥꯡꯈꯩ ꯑꯗꯨꯝ ꯇꯧꯌꯦꯕꯀꯣ
ꯎꯝ
ꯅꯥꯍꯟꯅ ꯍꯦꯕꯔ꯭ꯤꯗ ꯀꯤꯗꯨꯗꯤ ꯌꯥꯝ
ꯇꯔꯥ ꯀꯨꯟ ꯀꯨꯟꯊ꯭ꯔꯥ ꯀꯨꯟꯊ꯭ꯔꯥ ꯃꯊꯪ ꯁꯤ ꯀꯔꯤꯔꯥ
ꯅꯤꯐꯨ
ꯅꯤꯐꯨ ꯅꯤꯐꯨ ꯍꯨꯝꯐꯨ ꯃꯔꯐꯨ
ꯅꯤꯄꯨ ꯌꯥꯡꯈꯩ
ꯑꯣ ꯎꯐꯨ ꯌꯥꯡꯈꯩ
ꯍꯨꯝꯕꯨ ꯍꯨꯝꯐꯨ ꯍꯨꯝꯐꯨ ꯍꯨꯝ ꯍꯨꯝ ꯎꯗꯔꯣ
ꯍꯨꯝꯐꯨꯗ꯭ꯔꯥ ꯃꯔꯐꯨ ꯌꯥꯡꯈꯩ ꯑꯦ ꯃꯧꯗ꯭ꯔꯥ ꯆꯝꯃꯥ
ꯆꯥꯝꯃꯥ
ꯆꯝꯃꯥ ꯆꯝꯃꯥ ꯆꯝꯃꯥ ꯆꯝ ꯚꯥꯖꯔ ꯒꯤ ꯆꯥꯝꯃꯥ ꯁꯤꯗꯤ ꯐꯖꯅꯥ ꯅꯨꯡꯁꯤ ꯇꯥꯗꯕꯥ ꯀꯨꯏꯔꯦ ꯈꯣꯏ ꯆꯝꯃꯥꯗꯣ ꯑꯗꯨꯃꯥ ꯂꯧꯕ ꯃꯔꯛꯗ ꯆꯠꯄꯁꯨ ꯅꯨꯡꯉꯥꯏꯕꯅꯦꯍꯦ
ꯑ ꯅꯨꯡꯉꯥꯏꯕꯅꯦ ꯑꯩꯈꯣꯏ ꯐꯧ ꯂꯥꯎꯔꯤꯌꯦ ꯑꯩꯗꯤ ꯆꯠꯄ ꯆꯠꯄꯗꯤ ꯆꯠꯂꯦ ꯃꯇꯥꯏ ꯃꯇꯥꯏꯗꯥꯅꯦ
ꯎꯝ ꯍꯨꯝ
ꯇꯥꯕꯨ ꯇꯥ ꯍꯧꯗꯔꯦ
ꯑꯩꯒꯤ ꯃꯤꯠꯁꯦ ꯌꯥꯝ ꯁꯣꯛꯈ꯭ꯔ ꯃꯥꯜꯂꯦ ꯔꯥꯏꯠ ꯁꯥꯏꯗꯁꯦ ꯃꯥꯏꯅꯁ ꯋꯥꯟ ꯄꯣꯏꯟ ꯁꯚꯦꯟ ꯐꯥꯏꯚ ꯑꯣꯏꯔꯦ ꯑꯩ ꯁꯨꯃꯥꯏꯅ ꯇꯧꯔꯗꯤ ꯑꯩꯗꯤ ꯂꯣꯏꯔꯦꯗ ꯄꯨꯡꯃꯥꯡ ꯃꯥꯡꯉꯤꯗꯅ
ꯎꯝ ꯀꯩꯒꯤꯅꯣ ꯑꯗꯨꯃꯥꯏꯅ ꯇꯧꯔꯤꯗꯣ
ꯈꯪꯗ꯭ꯔꯦ ꯈꯪꯗ꯭ꯔꯦ ꯃꯤꯠꯁꯦ ꯁꯣꯛꯈ꯭ꯔꯥ ꯄꯣꯠꯅꯤ ꯁꯣꯛꯈ꯭ꯔꯥ ꯄꯣꯠꯅꯤ ꯈꯤꯇꯪ ꯇꯧꯕꯗꯣ ꯁꯣꯛꯅꯤꯡꯉꯥꯏ ꯈꯛ ꯄꯩꯁꯥ ꯆꯪꯒꯗꯕ ꯂꯝꯕꯤ ꯈꯛꯇ
ꯄꯩꯁꯥ ꯆꯥꯅꯤꯉꯥꯏ ꯃꯃꯤꯗꯤ ꯌꯥꯝ ꯂꯩꯌꯦ ꯄꯩꯁꯥ ꯂꯩꯇꯕꯩꯅꯤꯅ ꯂꯩꯔꯤꯅꯦ
ꯁꯥ‌ ꯆꯪꯕꯒꯤ ꯂꯝꯕꯤ‌ ꯉꯥꯛꯇ
ꯄꯩꯁꯥ‌ ꯆꯪꯅꯕꯒꯤ ꯈꯛꯇꯅꯤ ꯂꯝꯕꯤ
ꯑꯁꯦ ꯑꯩꯈꯣꯏꯒꯤ ꯐꯣꯟꯗ ꯌꯥ ꯅꯠꯇꯦ ꯂꯦꯞꯇꯣꯞꯇ ꯌꯥꯎꯕ ꯐꯣꯇꯣ ꯃꯌꯥꯝꯁꯦ ꯐꯣꯟꯗ ꯑꯃꯨꯛ ꯂꯧꯊꯣꯛꯀꯦ ꯍꯥꯏꯗꯤ ꯄꯤ ꯗꯤ ꯑꯦꯐ ꯌꯥꯛ ꯑꯦ ꯅꯠꯇꯦ ꯑꯥ ꯀꯔꯤꯕ ꯄꯦꯟꯗ꯭ꯔꯥꯏꯠ ꯌꯥꯎꯗꯗꯤ ꯌꯥꯗꯧ ꯌꯥꯗ꯭ꯔꯦꯀꯣ
ꯌꯥ ꯌꯥꯗꯧ ꯃꯟꯗꯦ ꯍꯣꯏ ꯐꯣꯟ ꯆꯥꯔꯆꯇꯩ ꯂꯧꯊꯣꯛꯇꯧ ꯃꯥꯜꯂꯦ ꯐꯣꯟꯁꯨ ꯁ꯭ꯇꯣꯔꯦꯖ ꯌꯥꯎꯗꯕꯅꯤꯅ ꯑꯩꯗꯤ ꯐꯣꯟꯁꯦ ꯍꯧꯖꯤꯛꯀꯥꯟꯖꯤ ꯌꯥꯝ ꯐꯣꯟꯖꯤ ꯌꯥꯝ ꯄꯥꯏꯕ ꯅꯨꯡꯉꯥꯏꯇ꯭ꯔꯦ ꯈꯪꯉꯕ ꯍꯦꯡ ꯆꯠꯄꯗ ꯍꯦꯡ ꯆꯠꯄꯗ ꯌꯥꯝ ꯅꯨꯡꯉꯥꯏꯇ꯭ꯔꯦ
ꯕꯅꯦ ꯍꯦꯡ ꯆꯠ ꯆꯠꯀꯟꯕꯅꯦ ꯑꯁꯦꯡꯕ ꯏꯁꯇꯣꯔꯦꯁ ꯌꯥꯎꯗꯕꯒꯤ
ꯄꯩꯁꯥꯁꯨ ꯂꯩꯇꯦ ꯂꯩꯅꯕ ꯀꯗꯥꯢꯗꯒꯤ ꯂꯩꯗꯣꯏꯅꯣ ꯈꯪꯗ꯭ꯔꯦ ꯍꯧꯖꯤꯛꯀꯥꯟꯖꯦ ꯐꯣꯟꯖꯨ ꯃꯃꯜ ꯌꯥꯝ ꯇꯥꯡꯉꯦ ꯈꯪꯉꯕ
ꯄꯩꯁꯥ ꯌꯥꯝ ꯂꯩꯌꯦ ꯄꯤꯔꯛꯀꯦ
ꯑꯦ ꯄꯤꯔꯛꯑꯣ ꯄꯤꯔꯛꯑꯣ ꯍꯧꯖꯤꯛꯀꯥꯟ ꯐꯣꯟꯁꯨ ꯃꯃꯟ ꯌꯥꯝ ꯇꯥꯡꯉꯦ ꯈꯪꯉꯕꯣ
ꯎꯝ ꯎꯝ ꯅꯪꯅ ꯀꯩ ꯐꯣꯟ ꯄꯥꯏꯅꯤꯡꯉꯤꯕ
ꯈꯪꯗꯦ ꯀꯩ ꯐꯣꯟ ꯄꯥꯏꯗꯨꯏꯅꯣ ꯄꯥꯏꯕ ꯐꯪꯗꯧ ꯃꯥꯟꯗ꯭ꯔꯦ ꯑꯩꯗꯤ ꯂꯥꯁꯇ ꯀꯤꯄꯦꯗ ꯄꯥꯏꯔꯅꯤ ꯑꯩ ꯁꯣꯏꯗ꯭ꯔꯕꯅꯦ
ꯀꯤꯄꯦꯠꯅ ꯁꯣꯏꯗ꯭ꯔꯕꯅꯦ ꯑꯗꯣ
ꯎꯝ ꯑꯃꯨꯛ ꯂꯩꯗꯔꯗꯤ ꯂꯩꯔꯣꯅꯦ ꯂꯩꯔꯗꯤ ꯄꯤꯔꯛꯑꯣ
ꯌꯥꯎꯗꯦ ꯈꯣꯏ ꯍ ꯏꯃꯥꯒꯤꯁꯨ ꯐꯣꯟ ꯂꯩ ꯂꯩꯇꯦ ꯍꯧꯖꯤꯛ ꯇꯧꯔꯤꯁꯦ ꯑꯩꯒꯤ ꯌꯥꯗꯕꯗꯣ ꯐꯣꯟ ꯂꯥꯛꯑꯗꯤ ꯑꯅꯤ ꯑꯍꯨꯝꯔꯛ ꯅꯝꯕꯤꯗꯣ ꯇꯧꯔꯒ ꯂꯩ ꯍꯧꯖꯤꯛ
ꯈꯣꯏ ꯃꯥꯒꯤ ꯐꯣꯟꯁꯤꯅꯦ ꯐꯣꯟ ꯑꯅꯤꯕꯨꯗꯤ ꯂꯩꯕꯀꯣ ꯑꯃꯅ ꯍꯦꯡ ꯆꯠ ꯄꯥ ꯑꯃꯅ ꯐꯣꯟ ꯇꯧꯕꯗ ꯇ꯭ꯔꯦꯛꯀꯤꯡ ꯌꯥꯝ ꯆꯞꯄ ꯐꯣꯟ ꯑꯃꯅ ꯍꯦꯛꯇ ꯎꯝ ꯐꯣꯟ ꯆꯞꯄ ꯑꯥꯏ ꯐꯣꯟ ꯍꯦꯡ ꯇꯧꯕ ꯐꯣꯟꯗꯨꯗ ꯑꯃꯨꯛ ꯊꯝꯔꯤꯅꯤ ꯅꯝꯕꯔ ꯁꯤꯡꯗꯣ ꯂꯣꯏꯅ ꯃꯥꯡꯕ ꯑꯗꯨꯅꯦ ꯇꯧꯔꯤꯁꯦ ꯈꯪꯗꯦ ꯀꯔꯤꯅꯣ ꯇꯧꯔꯤꯕ ꯃꯑꯣꯡꯁꯤꯅꯦ ꯒ꯭ꯌꯥꯟꯇꯗ꯭ꯔꯦ ꯂꯥꯏꯔꯕꯗ ꯂꯥꯏ ꯆꯪꯉꯤ ꯍꯥꯏꯕꯗꯨꯅꯦ
ꯃꯗꯨꯅꯦ ꯆꯪꯅꯕꯅꯦ
ꯂꯥꯏꯔꯕꯗ ꯂꯥꯏ ꯆꯪꯉꯤ ꯏꯅꯥꯛ ꯈꯨꯟꯕꯗꯩ ꯍꯦꯟꯅ ꯏꯅꯥꯛ ꯈꯨꯜꯂꯤ
ꯈꯨꯟꯗꯕꯅꯤ ꯈꯨꯟꯗꯕ
ꯌꯨꯝꯗ ꯂꯩ ꯀꯔꯤ ꯃꯇꯧꯅꯣ ꯇꯧꯔꯤꯁꯦ ꯍꯩꯅꯧꯅ ꯆꯥꯅꯤꯡꯕꯅ ꯃꯔꯣꯜ ꯑꯃ
ꯀꯩꯅꯣꯅꯦ ꯍꯧꯖꯤꯛꯄꯨ ꯍꯩꯅꯧ ꯆꯠꯅꯤꯡꯉꯦ ꯍꯥꯏꯁꯤꯕꯣ
ꯑꯁ ꯑꯩꯈꯣꯏ ꯊꯣꯡꯅꯥꯎꯗꯒꯤ ꯍꯦꯛ ꯌꯦꯡꯔꯗꯤ ꯍꯥꯏꯅꯧꯒꯤ ꯄꯥꯝꯕꯤ ꯉꯥꯛꯛꯇ ꯂꯩꯔꯦ꯫ ꯉꯥꯡꯁꯨ ꯉꯥꯡꯒ ꯂꯩꯕ ꯉꯥꯡꯇ꯫
ꯑꯗꯨ ꯆꯥꯎꯅ
ꯃꯤꯒꯤꯅꯦ ꯆꯥꯕ ꯌꯥꯗꯕꯗꯣ꯫
ꯍꯨꯂꯥꯜꯂꯨ
ꯎꯝ ꯑꯈꯣꯏ ꯅꯍꯥꯟ ꯍꯨꯔꯦ ꯀꯩꯅꯣ
ꯍꯨꯔꯥꯜꯂꯨ ꯍꯥꯏꯔꯒ ꯅꯣꯏꯅ ꯍꯨꯔꯦꯕ꯫
ꯍꯣꯏꯈꯣꯏ ꯎꯔꯒ ꯇꯥꯔꯕꯗꯤ ꯀꯩꯅꯣ
ꯎ
ꯑ ꯑꯍꯨꯝꯗꯤ ꯍꯨꯔꯥꯟꯅꯕ꯭ꯔꯅꯦ ꯑꯩꯈꯣꯏ ꯆꯥꯕꯁꯦ
ꯎꯝ
ꯃꯣꯏꯗꯤ ꯍꯨ ꯍꯔꯒ ꯆꯥꯔꯤꯅꯦ